ꯑꯦ ꯑꯣꯏ ꯀꯥꯏꯅ ꯋꯥꯔꯤ ꯐꯖꯥꯟꯅꯗ ꯍꯜꯂꯣ ꯀꯩꯗꯧꯔꯤꯅꯣ ꯇꯧꯔꯦ ꯑꯃꯗ ꯅꯪ ꯋꯥꯍꯪꯅꯦ ꯋꯥꯍꯪꯗꯨ ꯍꯥꯏꯐꯦꯠꯇꯪ ꯆꯁ ꯇꯔꯕꯨ
ꯐꯔ ꯆꯗ ꯀ ꯑꯩꯈꯣꯏ ꯑꯉꯥꯡ ꯅꯨꯡꯉꯥꯏꯅꯤ ꯁꯤ ꯐꯣꯟꯗꯣ ꯃꯥꯅ ꯐꯣꯟ ꯑꯗꯨꯝ ꯄꯩ ꯐꯣꯟ ꯑꯃ ꯌꯦꯡꯉ ꯂꯩꯌꯦ ꯑꯃꯗꯨꯅ
ꯑ ꯂꯆꯔ ꯀꯩ ꯀꯔ ꯇ ꯅꯪ ꯌꯦꯉꯒ ꯊꯣꯏꯅ ꯇꯧꯔ ꯑꯩꯣꯏ ꯃꯅꯥꯎ ꯅꯤꯡꯈꯤꯠꯅꯪꯉ ꯌꯥꯔꯗꯤ ꯍꯣꯔꯦꯟꯗꯤ ꯁꯥꯟꯅ ꯊꯣꯛ ꯍꯧꯔꯁꯤꯅꯦ
ꯍꯧ ꯁꯥꯟꯅ ꯍꯥꯏꯔꯤꯁꯤ ꯀꯩꯅꯣ ꯑꯈꯣ ꯋꯥꯈꯣ ꯑꯗꯨꯗꯤ ꯂ ꯀꯗꯤ ꯌꯥ
ꯑꯣ ꯅꯪ ꯈꯪꯅꯝꯃꯤꯔꯣ ꯂꯤꯗꯔꯗꯣ ꯂꯤꯗꯔꯗꯨꯣ ꯅꯪ ꯈꯪꯅꯃꯤꯔꯣ
ꯑꯗꯨꯗꯤ ꯄꯩꯁꯥꯗꯣ ꯑꯗꯨꯝ ꯄꯤꯕꯤꯔꯛꯑꯣ ꯇꯥꯛꯁꯨ ꯋꯥꯔꯦ ꯌꯦꯡꯉꯣꯟꯅꯦ
ꯐꯪꯗꯤ ꯐꯪꯒꯅꯤꯅꯤ ꯈꯔ ꯁꯤꯗ ꯃꯥꯅ ꯀꯃꯥꯏꯅ ꯍꯥꯞꯄꯛꯏꯁꯅꯣ ꯃꯤꯁꯤꯡ ꯀ ꯅ ꯊ ꯑꯦꯖꯦꯅꯤ ꯇꯣꯂꯣꯞ ꯄꯤꯗꯕ꯭ꯔꯣ ꯐꯒꯗꯤ ꯄꯤꯔꯝꯗꯣ ꯃꯥꯜ ꯉꯜꯂꯤꯉꯩꯗ ꯆꯪꯍꯧꯕ ꯀꯩꯅ ꯌꯥꯔꯝꯒꯅꯤ ꯅꯠꯇ꯭ꯔꯒ ꯃꯤ ꯑꯗꯨ ꯍꯥꯞꯄ ꯑꯦꯁ ꯅ ꯑꯣꯏꯍꯟꯒꯅꯤ ꯀꯥꯏꯅ ꯂꯩꯕꯅꯤꯅ ꯍꯥꯏ
ꯅꯧꯃꯤꯅ ꯇ ꯃꯅꯦꯗꯤ ꯀꯦꯇꯂꯕꯨ ꯅ
ꯍꯣꯏ ꯆꯧꯔꯥ ꯂꯒ ꯂ ꯍꯥꯏꯗꯨ ꯂꯩꯔꯅꯤ ꯑꯣ ꯍ ꯑꯦ ꯁꯤꯕꯨꯨꯡꯉ ꯀꯕꯨ ꯍꯥꯏꯒꯂꯝꯃꯦ ꯑꯗꯨꯗꯤ ꯌꯧ ꯦ ꯂꯤꯁꯤꯡ ꯑꯅꯤ ꯑꯍꯨꯝꯗꯕꯨꯗꯤ ꯌꯧꯒꯗ꯭ꯔꯣ ꯍꯥꯏꯁꯤꯕꯅꯤ ꯗꯂꯤꯞꯁꯦ ꯐꯥꯔꯉ ꯇꯧꯅꯤ ꯂꯣꯏꯅ ꯃꯥꯅ ꯀꯥ ꯀꯥꯔꯟ ꯉꯥꯡꯗꯅꯕ ꯑꯉꯥꯡꯗꯨꯗ ꯄꯨꯔꯥ ꯀꯨꯏꯖꯅꯥ ꯁꯥꯔꯒꯅꯤ ꯃꯥꯅ ꯇꯧ ꯂꯩꯔꯝꯃꯤꯁꯦ ꯁꯣꯟꯖ ꯀꯗꯤ ꯈꯖꯗꯤ ꯑꯉꯥꯡꯗꯨꯒꯤ ꯃꯈꯥꯗ ꯑꯩꯈꯣꯏ ꯌꯥꯎꯁꯜꯂꯒ ꯑꯩꯈꯣꯏꯅ ꯃꯤ ꯁꯟꯗꯣꯛꯑ ꯄꯩꯁꯥ ꯈꯔꯥ ꯇꯧꯊꯣꯛꯄꯅꯤꯅ ꯍꯗ ꯀꯝ꯭ꯂ ꯂꯥꯛꯑꯦꯗꯣ ꯃꯥꯏ ꯑꯦꯀꯥꯎꯟꯁꯦ ꯋꯤꯗ꯭ꯔꯣ ꯀꯩꯀꯌꯥꯝ ꯌꯥꯔꯛꯇꯕ
ꯎꯝ
ꯄꯩꯁꯥ ꯑꯝꯇ ꯊꯣꯛꯀꯁꯤ ꯈꯣꯠꯁꯤ ꯀꯥꯏꯅ ꯇꯧꯅꯕꯩ ꯑ ꯗꯤꯂꯤꯞꯁꯤꯅ ꯂꯣꯏ ꯍꯥꯏꯗꯣꯛꯑ ꯂꯩꯔꯝꯗꯅꯀꯣ ꯑꯗꯨꯗꯤ ꯍꯥꯏꯖꯤꯟꯕꯅꯦ ꯃꯤ ꯂꯤꯞꯇ ꯑꯩꯈꯣꯏꯅ ꯅ ꯄꯤꯒꯒꯦꯗ ꯄꯨꯂꯤꯁꯇ
ꯕꯤꯖꯔꯗꯦ
ꯏ ꯋꯥꯈꯥꯟꯒꯒꯁꯤ ꯁ ꯆꯔꯂꯝ ꯃꯤꯁ ꯅꯨꯅꯨꯡꯊꯤꯗꯞ ꯅꯨꯊꯤ ꯅꯣꯡꯃ ꯅꯤꯅꯤ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
ꯂꯝꯖꯦꯟ ꯅꯍꯥꯟ ꯅꯣꯡꯃ ꯃꯤ ꯂꯩꯇꯕꯩ ꯃꯥꯁꯦ ꯑꯩ ꯍꯧꯂꯛꯑ ꯆꯦꯃꯤꯟꯅꯩꯌꯦ ꯑꯗꯨꯏ ꯃꯇꯨꯡ ꯍꯧꯂꯛꯈꯤꯗꯦ ꯇꯥꯃꯣꯁꯨ ꯂꯥꯛꯏ ꯔꯣꯍꯥꯟꯗꯨꯁꯨ ꯂꯥꯛꯏꯦ ꯑꯗꯨ ꯔꯣꯍꯥꯟꯗꯨ ꯃ ꯌꯨꯝ ꯁꯪꯉꯕꯩ ꯂꯥꯛꯈꯤꯗ꯭ꯔꯦ ꯑꯔꯨꯟꯗꯤ ꯂꯥꯛ ꯆꯠꯇ꯭ꯔꯦ ꯅꯨꯄꯤꯅ ꯉꯝꯕ ꯍꯦꯟꯖꯜꯂꯛꯄꯗꯒꯤ ꯑꯗꯨꯝ ꯃꯥꯏꯆꯦꯜꯗ ꯑꯗꯨꯝ ꯎꯝ ꯃꯥꯗꯤ ꯁ
ꯀꯣꯜ ꯋꯥꯔꯤ ꯁꯥꯟꯅꯩ ꯃꯥꯏꯀꯦꯜꯅꯤ ꯍꯥꯏꯔꯝꯃꯦ ꯃꯔ ꯃꯤ ꯇꯥꯗ ꯑꯃꯐꯝ ꯁꯥꯀꯤꯗꯧꯔ ꯍ ꯀꯌꯥꯅꯤꯕꯨꯣ ꯍꯣꯏ
ꯃꯥꯗꯤ ꯇꯔꯦꯠ ꯃꯅꯨꯡꯗꯐꯧ ꯇꯔꯦꯠ ꯃꯔꯨ ꯄꯥꯟꯗꯝꯕꯅꯤ ꯏꯕꯨꯡꯉꯣ ꯑꯣꯔꯗ ꯐꯖ ꯁꯤꯖꯤꯟꯅ ꯍꯩꯔꯗꯤ ꯌꯥꯏ ꯍꯩꯇ꯭ꯔꯗꯤ ꯃꯥ ꯑꯃꯨ ꯍꯥꯟ ꯅꯨꯡꯉꯥꯏꯕꯗꯨ ꯑꯩꯇꯦ ꯍꯥꯏꯖꯔꯤꯕ ꯏꯅꯕ ꯁꯣꯜꯂꯤꯕ ꯅꯣꯏꯗ ꯍꯣꯏꯗꯤ ꯑꯩꯈꯣꯏꯗꯤ ꯍꯩꯕꯅꯤꯅ ꯍꯥꯠꯇꯨꯕꯨꯗꯤ ꯉꯝꯃꯣꯏꯗ ꯅꯣꯏꯅ ꯍꯤꯔꯥ ꯄꯥꯏꯔꯛꯄꯗꯣ ꯑꯩꯈꯣꯏꯗꯤ ꯍꯩꯌꯦꯔꯣ ꯑ ꯑꯩ ꯀꯛꯁꯗ ꯌꯦ ꯑꯩꯅꯦ ꯑꯗꯨ ꯐꯣꯕꯤꯅꯤꯅ ꯑꯩꯗꯤ ꯄꯤꯔꯤ ꯄꯗꯥ
ꯅꯪ ꯐꯣꯟꯗ ꯑꯝꯇꯕꯤꯌꯣ ꯀꯁꯇꯃ ꯇꯧꯒꯦ
ꯄꯌꯨꯔꯤꯄꯨ ꯂꯥꯛꯀꯅꯤ ꯃꯤ ꯄꯌꯎꯔꯤꯐꯥꯏ ꯄꯨꯔꯛꯅꯤ ꯃꯤ
ꯉꯔꯥꯡꯉꯣ ꯑꯥ ꯇꯩ ꯍꯥꯏꯕꯤꯅꯤ ꯃꯣꯏꯗ ꯑꯩꯈꯣꯏ ꯕꯥꯅꯦ ꯑꯩꯅꯦ ꯑꯩꯈꯣꯏ ꯏꯕꯥꯅꯦ ꯂꯐꯨ ꯊꯥꯕ ꯆꯠꯂꯦꯕꯀꯣ ꯄꯤꯀꯃꯤꯒ ꯀꯔꯤꯒ ꯎꯝ ꯤꯀꯥꯟꯇꯒꯗꯣ ꯑꯩ ꯎ ꯊꯥꯗꯦꯔꯃꯤ ꯀꯅꯦꯗ
ꯀꯃꯤꯒꯥ ꯑꯩ ꯂꯥꯛꯄ ꯑꯩꯅꯦ ꯑꯩꯈꯣꯏ ꯏꯕꯥꯅꯦ ꯑꯩꯈꯣꯏ ꯏ ꯃꯥꯕꯥꯅꯦ ꯍꯣꯝꯂ ꯑꯩ ꯁꯨꯝ ꯇꯛ ꯇꯛ ꯂꯨꯞꯊꯗꯅ ꯂꯩꯈ꯭ꯔꯕ ꯃꯣꯏ
ꯀꯥꯁ ꯃꯊꯥ ꯃꯥꯅꯤꯗ ꯃꯁ ꯁ ꯇꯒꯠꯇ ꯏ ꯃꯗ ꯏ ꯃꯥꯥꯏꯁꯤꯤꯂ ꯌꯨꯕꯤꯒ ꯑꯣꯏ ꯀꯩꯅꯣ ꯃꯥꯏ ꯃꯃꯤꯡꯒꯤꯣ ꯊꯥꯏꯅ ꯌꯨꯕꯤ ꯌꯨꯕꯤ ꯂꯣꯏ ꯀꯧꯅꯩꯁꯤꯦꯀꯥꯟꯗ ꯌꯨꯕꯤꯒꯁꯤꯗ ꯃꯌꯥꯝꯅ ꯃꯣꯏꯁꯦ ꯑꯁꯦꯡꯕꯩꯗꯤ ꯆꯤꯡꯖꯥꯝꯗ ꯅꯠꯇ꯭ꯔꯣ ꯂꯩꯕꯗꯣ ꯁꯨꯒꯂꯨꯗꯩ ꯑꯣꯏꯒꯨꯝ ꯇꯧꯅꯤ ꯑꯗꯨꯒ ꯆꯤꯡꯗꯥꯝꯗꯣ ꯃꯣꯏ ꯃꯔꯤꯝ ꯇꯥ ꯂꯩꯕ
ꯑꯣ ꯑꯅꯤ
ꯑ
ꯑꯦ ꯋꯥꯏꯁ ꯗꯤꯁꯀꯁꯟ ꯑꯋꯥꯔꯅꯦ ꯁ ꯍꯥꯖ‌ꯦ
ꯑꯥꯁ ꯌꯥꯏꯍꯦ ꯆꯦꯟꯒꯦ ꯇꯕ ꯑꯥꯏꯁ ꯑꯁꯤ ꯇꯥꯔꯩꯁꯤ ꯃꯔꯝ ꯁꯥꯞ ꯁꯥꯇ꯭ꯔꯥ
ꯗꯣ
ꯇꯥꯔꯦꯁꯤꯒ
ꯏꯁꯩꯁꯤꯒ ꯇꯧꯊꯣꯔꯛꯏꯁꯤꯒ ꯆꯥꯟꯅꯕ ꯍꯥꯏꯇꯥꯔꯦ
ꯎꯝ
ꯌꯥꯏꯍꯦ ꯂꯣꯛꯇꯥꯛ ꯃꯌꯥꯏꯗ ꯑꯝꯇꯪ ꯐꯝꯃꯒ ꯒꯤꯇꯔ ꯈꯣꯡꯉ ꯁꯛꯑꯗꯤ ꯍꯤꯗ ꯇꯣꯡꯉ ꯑ ꯑꯩꯗꯤ ꯇꯔꯦ ꯑꯣ ꯏ ꯍꯥꯏꯖꯔꯣꯏ ꯀꯔꯤꯝꯇ ꯇꯔꯨ ꯀꯥꯏꯅ ꯃ ꯇꯔꯨꯨꯔ ꯇꯔꯨ ꯁꯝꯒꯧ ꯍꯥꯏꯔꯗꯤ ꯃꯥꯣꯏ ꯑꯣꯏꯅ ꯀꯛꯊꯠꯀꯅꯤꯛꯊꯅ ꯇꯕ ꯎ ꯑꯩ ꯀ ꯑꯩ ꯄꯔꯣ ꯑꯣꯀꯦ ꯑ ꯁꯗꯤ ꯀꯛ ꯀ ꯆꯠꯊꯣꯛ ꯑꯗ ꯇꯥꯅꯤꯡꯗ꯭ꯔꯦꯕ ꯇꯣꯛꯒꯗ꯭ꯔꯒ ꯀꯗꯅꯦ ꯑꯩ ꯐꯪꯕ꯭ꯔꯥꯃꯤ ꯀꯨꯏꯔꯦꯃꯤ ꯃꯅꯥꯎ ꯀꯔꯤꯅꯣ ꯑꯩꯉꯣꯟꯗ ꯑꯦ ꯑꯗꯨ ꯁꯟꯅ ꯑꯗꯨꯝ ꯂꯩꯕ
ꯐꯠꯇꯦ ꯅꯪ ꯀꯅꯥꯅꯣ ꯏꯄꯨꯅ ꯁꯪ ꯗꯤ ꯊꯨꯄꯥꯂꯥꯏꯇ꯭ꯔ ꯃꯗꯣ
ꯁꯝ ꯈꯛꯑꯗꯤ ꯅꯨꯄꯥ ꯂꯩꯇ꯭ꯔꯦ ꯅꯨꯄꯥꯅ ꯁꯝꯈꯠꯂꯛꯑꯗꯤ ꯅꯨꯄꯤ ꯀꯥꯏꯅꯔꯦ ꯑꯁꯤꯅꯤ ꯃꯥ ꯆꯥꯟꯅꯤ ꯆꯥꯟꯗ ꯏꯗꯤ ꯃꯥꯅ ꯍꯥꯏ ꯆꯖꯃꯤꯅꯥ ꯑꯗꯨ ꯑꯩ ꯍꯧꯖꯤꯛ ꯑꯃꯨꯜꯗꯣ ꯑꯝꯇ ꯎꯅꯅꯤꯡꯉꯤꯅ ꯋꯥꯔꯤ ꯑꯝꯇ ꯁꯥꯟꯅꯅꯤꯡꯕꯅꯤ
ꯃꯤ ꯇꯔꯨꯗꯣ ꯤꯖꯟꯗꯩ ꯑꯃ ꯂꯩꯃꯤ ꯃꯆꯥꯒ ꯈꯪꯅꯩ ꯃꯤ
ꯁꯪꯅꯗꯦ ꯑꯩ ꯈꯪꯍꯜꯂꯦ ꯃꯁꯤꯅ ꯍꯥꯏꯕꯗꯤ ꯑꯃ ꯈꯪꯅꯔꯝꯃꯦ ꯑꯩ ꯀꯥ ꯍꯥꯟꯅ ꯍꯧꯖꯤꯛ ꯍꯥꯏꯅꯦꯕ ꯄꯥꯎ ꯐꯥꯎꯅꯈꯤꯗꯧꯕ ꯀꯨꯏꯔꯦꯗ ꯑꯗꯣ ꯑꯩꯅ ꯍꯧꯖꯤꯦꯛꯇꯛ ꯁꯤꯝ ꯃꯦꯟꯁꯤꯟ ꯍꯧꯕꯗꯤ ꯌꯥꯗꯦ ꯌꯥꯕꯖꯅꯤ ꯑꯩꯅ ꯍꯥꯏꯁꯦ ꯅꯝꯕꯔ ꯅꯠꯇ꯭ꯔꯁꯨ ꯑꯥꯏ ꯖꯤ ꯑꯦꯀꯥꯎꯟꯂ ꯐꯦꯁꯕꯨꯛꯂ ꯈꯤꯇꯪ ꯍꯪꯕꯤꯔꯛꯑꯣ ꯁꯤꯅꯦꯕ ꯑꯩꯅ ꯍꯥꯏꯅꯤꯡꯉꯤꯁꯦ ꯑꯃꯨꯜꯗ ꯑꯃꯨꯜ ꯍꯥꯏꯔꯤꯁꯤꯅꯁꯦ ꯑꯃꯨꯜꯅ ꯄꯥꯜꯂꯣ ꯑꯩ ꯖꯤꯅ ꯅꯣꯡꯐꯥꯗꯣꯛ ꯆꯠꯂꯒ ꯍꯥꯏꯗꯤ ꯃꯤꯠ ꯍꯥꯟꯅ ꯆꯥꯟꯅꯒꯗꯕꯅꯤ ꯃꯥꯅ ꯍꯥꯏꯁꯦ ꯑꯗꯨꯒ ꯍꯥꯏꯉꯣꯏ ꯑꯃꯨ ꯂꯏꯁꯦ ꯍꯥꯟꯅ ꯑꯃ ꯆꯠꯂꯒ ꯍꯥꯏꯐꯦꯠ ꯌꯦꯡꯅꯔꯦꯗꯅ ꯌꯦꯡꯊꯣꯛ ꯌꯦꯡꯁꯤꯟ ꯇꯧꯤꯔꯦꯗꯅ ꯑꯗꯨꯀꯥꯟꯗ ꯍꯥꯏꯁꯦ ꯃꯤꯠꯀꯤꯁꯦ ꯑꯩꯥꯏ ꯀꯣꯟ ꯆꯦꯛꯀꯥꯟꯗ ꯇ ꯇꯥꯛ ꯇꯧꯅꯔꯦꯅ ꯑꯃꯨꯜꯁꯨ ꯑꯗꯨꯃꯥꯏ ꯍꯥꯏ ꯍꯥꯏꯔꯤꯌꯦ ꯃꯆꯦꯗꯣ ꯌꯥꯔꯦ ꯑꯗꯨ ꯑꯝ ꯁꯋꯥꯏ ꯌꯥꯥꯛꯇ ꯑꯩ ꯆꯄꯤꯁꯔꯅ ꯊꯣꯡ ꯊꯩꯅꯤ ꯁꯃ ꯍꯥꯏꯔꯛꯏꯦ ꯑꯍꯥꯟꯕꯗ ꯑꯃꯨꯅ ꯁꯥꯎꯕꯅꯦ ꯍꯥꯏꯔꯛꯑꯦ ꯅꯍꯥꯟ ꯁꯤꯡꯖꯨ ꯆꯥꯐꯝꯗꯣ ꯑꯃꯨꯛꯇꯪꯗꯤ ꯇꯧꯕꯈ꯭ꯔꯥ ꯑꯃꯨꯛꯇꯪꯗꯤ ꯌꯥꯔꯣꯏꯁꯤ ꯁꯤꯅ ꯃꯨꯟ ꯍꯥꯏꯁꯦ ꯃꯔꯤ ꯃꯉꯥꯏꯔꯛ ꯎꯝ ꯑꯗꯨꯅ ꯑꯩ ꯍꯣꯔꯦꯟ ꯆꯠꯂꯅꯤ ꯁꯣꯅ ꯌꯥꯝ ꯆꯠꯁꯤ ꯌꯥꯗꯦ ꯒꯥꯔꯤ ꯂꯩꯔ ꯑꯩ ꯊꯧꯒꯤꯗꯧꯒꯉꯥꯏ ꯂꯩꯇꯕꯅꯤꯅ ꯁꯦꯝ ꯁꯦꯝꯖꯤꯕ ꯇꯧꯒꯗꯕ ꯑꯁ ꯑꯗꯨꯏꯗꯤ ꯀꯩꯁꯨ ꯅꯠꯇꯦ ꯇꯦꯅꯦ ꯑꯃꯨꯜꯅ ꯑꯦꯀꯥꯎꯜꯂ ꯀꯩꯅꯣ ꯑꯃꯦꯛ ꯄꯤꯔꯛꯄꯗ
ꯍꯣꯏꯅꯦ ꯑꯗꯨꯝ ꯀꯟꯇꯦꯛ ꯇꯧꯖꯔꯒꯦꯕ ꯅꯪ ꯉꯝꯅꯕ
ꯅꯝꯅꯕ ꯅꯠꯇ꯭ꯔꯁꯨ ꯇꯦꯛꯁꯅꯨꯡ ꯍꯥꯏꯐꯦꯠ ꯊꯥꯖꯤꯜꯂꯝꯕ ꯑꯩꯉꯣꯟꯗꯁꯨ ꯍꯥꯏꯐꯦꯠ ꯑꯃꯨꯜ ꯍꯣꯏ ꯑꯃꯣꯗ ꯃꯥꯏ ꯅꯨꯄꯤ ꯀꯣꯏꯅꯅꯕꯅꯤꯅ ꯃꯥꯏ ꯅꯨꯄꯤꯗꯨꯗ ꯍꯥꯏꯐꯦꯠ ꯀꯩ ꯀꯩꯅꯣ ꯈꯔ ꯍꯥꯏꯍꯜꯂꯅꯤ ꯍꯥꯏꯐꯦꯠ ꯍꯥꯏ ꯁꯨꯃꯥꯏꯅ ꯁꯨꯃꯥꯏꯅ ꯍꯥꯏꯐꯦꯠ ꯑꯩ ꯃꯔꯝꯗ ꯍꯥꯏꯐꯦꯠ ꯍꯥꯏꯍꯜꯂꯒꯀꯣ ꯁꯨꯃꯥꯏꯅ ꯄꯥꯝꯃꯤ ꯈꯣꯠꯂꯤ ꯍꯥꯏꯔꯛꯑꯦꯅ ꯑꯗꯨ ꯊꯛ ꯊꯥꯖꯤꯟꯕ ꯌꯥꯏ ꯍꯥꯏꯕ ꯑꯗ ꯑꯃꯨꯜꯁꯤꯅ ꯊꯧꯋꯥꯜ ꯁꯥꯗꯦ ꯃꯥ ꯂꯩꯔꯤ ꯀꯩ ꯀꯥꯟꯗꯣꯔꯤꯒꯦ ꯈꯪꯅꯕ ꯂꯩꯅꯦ ꯀꯩꯝ ꯀꯥꯟꯗꯦ ꯍ ꯁꯤ ꯍꯥ ꯑꯉꯥꯡꯗꯨꯗ ꯑꯃꯨꯛ ꯐꯨꯕꯤꯔꯒ ꯄꯥꯞ ꯆꯦꯅ ꯑꯃ ꯆꯄ ꯏꯟꯕꯗꯤ ꯀꯜꯂꯤ ꯄꯤꯅꯀꯥꯗ ꯄꯤꯅꯀꯥꯗ ꯑꯣꯏꯔꯝꯒꯅꯤ ꯃꯥꯅ ꯆꯪꯉꯗꯣ ꯃꯥꯜꯂꯤ ꯐꯤꯅꯈꯥꯗꯣꯡꯣꯡꯒꯅꯤ ꯐꯤꯅꯈꯥ
ꯏ ꯀꯅ ꯀꯥꯗꯦ ꯑ
ꯑꯗꯨꯗꯣ ꯅ ꯂꯩꯦ ꯃ ꯊꯀꯥꯇ
ꯍ ꯊꯒ ꯌꯥꯏꯍꯦ ꯌꯥꯏꯁꯁꯦ
ꯈꯤꯟꯕꯨꯗꯤ ꯕꯣꯟ ꯁꯥꯟꯅ ꯆꯠꯂꯅꯤ ꯃꯥꯗꯤ ꯕꯣꯟꯅ ꯄꯨꯟꯁꯤꯅꯤꯅꯍ ꯅꯤ ꯍꯅ ꯊꯧꯕꯥꯜꯗꯅ ꯕꯦꯔꯥꯅꯤ ꯍꯦꯅꯤ ꯀꯈꯤ ꯃꯩ
ꯍ ꯃꯁꯤ ꯆꯠꯇꯔꯁꯦ ꯃꯒꯦ
ꯄꯨꯡ ꯑꯍꯨꯝꯗꯒꯤꯩ ꯆꯠꯂꯅꯤ ꯍꯥꯏꯕꯅꯤ ꯏꯕꯨ
ꯀꯣ ꯆꯠꯇꯨꯔꯒ ꯀꯣꯟ
ꯆꯠꯅꯤ ꯍꯥꯏꯔꯒ
ꯀꯣꯜꯅ ꯊꯋꯥꯏꯅꯤ
ꯏꯄꯨꯗꯤ ꯏꯄꯨꯅꯤ ꯀꯩꯅꯣ ꯏꯄꯨꯅ ꯉꯝꯗꯕ ꯑ ꯑꯃꯇ ꯂꯩꯇꯦ ꯑꯗꯨꯅ ꯄꯨꯏ ꯄꯨꯨ ꯀꯧꯔꯤꯝ
ꯄꯨꯔꯥ ꯍꯥꯏ ꯀ ꯑꯒꯨ ꯈꯨꯔꯥꯏꯗꯒꯤ ꯑꯥꯒꯨ꯫
ꯄ꯭ꯔꯕꯤꯅꯥ꯫
ꯌꯥꯏ ꯍꯦ꯫ ꯑꯗꯣ ꯏꯄꯨꯒꯤꯗꯤ ꯏꯄꯨꯒꯤꯗꯤ ꯆꯠꯅꯤꯡꯕ ꯆꯠꯈꯤꯅꯣ ꯑꯗꯨ ꯁꯤꯜꯕꯤꯌꯥꯗꯤ ꯑꯁꯣꯝꯗ ꯑꯣꯏ꯫ ꯇꯤꯡꯗꯤ ꯉꯥꯏ ꯂꯩꯔꯤꯃꯤ꯫
ꯁꯤꯜꯚꯤꯌꯥꯅ ꯑꯗꯨꯝ ꯉꯥꯏꯅ ꯂꯩꯔꯦꯅꯦ ꯇꯧꯔꯤꯁꯦ ꯁꯤꯜꯚꯤꯌꯥꯗꯨꯅ ꯀꯃꯥꯏꯅ ꯫
ꯊꯝꯃꯣꯏ ꯀꯥꯏꯔꯨꯔꯁꯨ ꯁꯤꯜꯕꯤꯌꯥꯗ ꯑꯃꯨꯛ ꯑꯣꯟꯁꯤꯟꯕꯤ ꯊꯃꯣꯏ ꯍꯦꯛ ꯀꯥꯏꯔꯒꯅ꯫